ꯑ ꯅꯦꯋꯥꯛꯅ ꯈꯔ ꯀꯩꯅꯣ ꯅꯨꯡꯉꯥꯏꯇꯕ ꯑꯣꯏꯔꯝꯃꯅꯤ
ꯍꯣꯏ ꯑꯁ
ꯎꯝ ꯅꯣꯡꯅꯤꯡꯕ ꯐꯥꯎꯋꯦꯗ ꯑꯩꯗꯤꯀꯣ ꯄꯨꯟꯁꯤꯁꯦ ꯅꯠꯇ꯭ꯔꯣ
ꯍꯣꯏꯅꯦ ꯃ
ꯄꯨꯟꯁꯤ ꯌꯥꯝ ꯅꯨꯡꯉꯥꯏꯇ꯭ꯔꯥ ꯍꯥꯏꯕ ꯑ ꯁꯤꯅꯉꯆꯥ
ꯑꯁ ꯅꯨꯡꯉꯥꯏꯔꯦ ꯅꯨꯡꯉꯥꯏꯔꯦ ꯇꯨꯝꯃꯒ ꯆꯥ ꯇꯨꯝꯃꯒ ꯆꯥ ꯀꯌꯥꯃꯨꯛꯁꯨ ꯅꯨꯡꯉꯥꯏꯕ꯭ꯔꯥ
ꯑꯗꯨꯅꯦ ꯑꯩꯅꯁꯨꯀꯣ ꯏꯃꯥꯇꯣꯟꯗꯣ ꯉ ꯉꯔꯥꯡꯅ ꯐꯣꯟ ꯇꯧꯔꯛꯄꯅꯦꯕ ꯑꯩꯉꯣꯟꯗ ꯒ ꯃꯥꯅ ꯀꯃꯥꯏꯅ ꯂꯦꯟꯕ꯭ꯔꯥ ꯈꯣꯠꯄ꯭ꯔꯥ ꯍꯥꯏꯅ ꯍꯥꯏꯔꯛꯑꯦ ꯍꯥꯏꯅ ꯑꯁꯤꯒꯤ ꯄꯨꯟꯁꯤꯅꯦ ꯑꯩꯅ ꯈ꯭ꯋꯥꯏꯗꯒꯤ ꯄꯥꯝꯕꯁꯦ ꯍꯥꯏꯕꯤꯕ ꯃꯃ ꯌꯥꯎꯅꯦ ꯇ ꯆ ꯇꯥ ꯍꯥꯏꯅꯤ ꯏ ꯊꯁꯨ ꯂꯩꯇꯦꯅꯥ ꯑꯃꯨꯒ ꯇ ꯔꯛꯑꯒ ꯂꯩ ꯑꯗꯨ ꯉꯔꯥꯡꯁꯨ ꯑꯆꯥꯄꯣꯠꯁꯨ ꯏꯆꯦꯅ ꯌꯥꯝ ꯄꯨꯔꯛꯄꯤꯑꯕ
ꯑꯥ
ꯑ ꯏꯊꯟꯗ ꯂꯩꯕ ꯅꯨꯡꯉꯥꯏꯔꯣꯏ ꯍꯥꯏꯅꯀꯣ
ꯑꯥ
ꯕꯥ ꯑꯗꯨꯒ ꯏꯊꯟꯗ ꯂꯩꯅꯤꯅ ꯑꯆꯥꯄꯣꯠꯒꯨꯝꯕꯁꯨ ꯍꯥꯏꯗꯤ ꯋꯥꯁꯗꯣ ꯆ ꯍ ꯑꯩꯅ ꯑꯗꯨ ꯕꯨꯖꯌꯥꯗꯣ ꯑꯣ ꯑꯩꯅ ꯃꯥ ꯤꯀꯦꯠ ꯈꯔ ꯑꯗꯨ ꯀꯩ ꯃꯤꯛꯁ ꯇꯧꯔꯒ ꯂꯨꯄꯥ ꯆꯅꯤꯒꯤ ꯇꯥꯏꯞꯇ ꯄꯨꯔꯛꯄꯅꯦꯕ ꯑꯩꯅ ꯂꯨꯄꯥ ꯇꯔꯥ ꯈꯛ ꯆꯥꯔ ꯑꯗꯨꯁꯨ ꯆꯥꯕ ꯉꯝꯗꯕꯒꯤ ꯑꯩꯅ ꯑꯗꯨꯝ ꯍꯨꯟꯗꯣꯛꯈ꯭ꯔꯦ ꯍꯥꯏꯕꯗꯤ ꯏꯁꯥꯗ ꯌꯥꯝꯅ ꯆꯥꯅꯤꯡꯕ ꯐꯥꯎꯗꯕ
ꯎꯝ ꯑꯁ ꯂꯣꯏꯔꯦꯦ ꯑꯩ ꯑꯩ ꯁ꯭ꯋꯆ ꯑꯣꯟ ꯇꯧꯔꯝꯗ꯭ꯔꯦꯅꯦ ꯂꯣꯏ ꯄꯣꯝꯈ꯭ꯔꯦ
ꯐꯔꯤꯔꯣ
ꯑꯦ ꯑꯦ ꯀꯔꯤꯁꯅꯣ ꯉꯔꯥꯡ ꯁꯦꯡꯉꯒ ꯇꯧꯕ ꯑꯗꯣ ꯑꯣꯟ ꯇꯧꯔꯝꯗꯕ ꯑꯗꯨꯒꯤ ꯍꯧꯖꯤꯛ ꯐꯪꯉꯀꯥꯟꯗ ꯂꯣꯏ ꯄꯨꯡꯈ꯭ꯔꯦ ꯚꯥꯏ ꯇꯣꯃꯦꯇꯣꯗꯣ ꯈꯔꯣ ꯀꯩꯅꯣꯝ ꯇꯧꯕꯅꯦꯕ
ꯍꯣꯏ
ꯄꯨꯝꯃꯛꯈ꯭ꯔꯦ ꯑꯩꯗꯣ ꯏꯁꯤꯡ ꯊ ꯆꯛꯅꯤꯡꯉꯦ ꯍꯥꯏꯔꯦ ꯏꯁꯤꯡ ꯊꯛꯁꯤꯦꯔ ꯍꯧꯖꯤꯛ ꯍꯥꯡꯕꯅꯦꯕ
ꯎꯝ ꯍꯪꯗꯦꯗ ꯍꯥꯕꯒ ꯄꯨꯛ ꯅꯥꯕꯒ ꯑꯩꯁꯦ ꯑꯁ
ꯎꯝ ꯑ ꯅꯨꯃꯤ ꯑꯅꯤ ꯑꯍꯨꯝꯨꯝ ꯅꯨꯃꯤꯠ ꯑꯅꯤ ꯑꯍꯨꯝ ꯉꯁꯤ ꯑꯣꯏꯔꯗꯤ ꯃꯔꯤ ꯁꯨꯔꯅꯤꯄꯨꯛ ꯅꯥꯕꯤꯁꯦ
ꯑꯣ ꯑꯩꯗꯤ ꯉꯁꯤꯅ ꯅꯥꯕꯅꯦ ꯑ ꯑꯩ ꯅꯍꯥꯟ ꯄꯨꯛꯄꯅ ꯅꯪꯒꯤ ꯋꯥꯔꯤ ꯂꯤꯕꯤꯕꯗꯣ
ꯑꯥ
ꯑꯗꯨꯒꯤ ꯃꯛꯇꯤ ꯅꯥꯗꯦꯕ ꯑꯗꯨꯕꯨ ꯉꯁꯤ ꯅꯥꯕꯁꯦ ꯁꯗꯤ ꯑꯩꯅ ꯔꯤꯒꯨꯂꯔ ꯑꯣꯏꯗꯦ ꯈꯣꯠꯇꯦ ꯍꯥꯏꯌꯦꯦ ꯅ ꯑꯩ ꯏꯁꯥꯗ
ꯍꯣꯏ
ꯑꯗꯨ ꯑꯣꯏꯗꯕꯒꯤ ꯑꯗꯨꯝ ꯑꯣꯏꯔꯛ ꯑꯗꯨꯝ ꯍꯧꯖꯤꯛꯀꯥꯟꯗꯤ ꯈꯔ ꯑꯣꯏꯔꯛꯄꯁꯦ ꯑꯗꯨ ꯑꯣꯏꯔꯛꯑꯁꯨ ꯊꯥꯏꯅꯗꯤ ꯑꯩ ꯁꯨꯝ ꯗꯕꯅꯦꯕꯀꯣ ꯍꯧꯖꯤꯛꯀꯦ ꯈꯪꯦ ꯚꯥꯏ ꯑꯗꯨꯝ ꯅꯥꯕ ꯍꯥꯏ ꯁꯤꯦꯔꯥ ꯀꯃꯥꯏꯅ ꯇꯧꯕ꯭ꯔꯥ ꯈꯪꯗꯦꯗ
ꯑꯩꯅꯦ ꯈꯪꯗꯦ ꯍꯟꯗꯛ ꯈꯔ ꯊꯦꯡꯃꯒꯦ ꯑꯣꯏꯔꯝꯒꯅꯦꯕ ꯈꯪꯗꯦ ꯅꯨꯃꯤꯠ ꯑꯅꯤ ꯑꯅꯤꯒ ꯍꯥꯐ ꯗꯦ ꯑꯣꯏꯕ ꯑꯦꯗꯚꯥꯟꯁ ꯑꯣꯏꯅ ꯅꯥꯔꯤꯁꯦ
ꯎꯝ ꯑꯗꯨ ꯑꯁ ꯈ꯭ꯔꯤꯁꯃꯥꯁꯁꯨ ꯌꯥꯎꯔꯛꯈ꯭ꯔꯅꯤ ꯈ꯭ꯔꯤꯁꯃꯥꯁꯇ ꯀꯔꯤ ꯀꯔꯤ ꯇꯧꯁꯦꯔꯥ ꯈꯜꯂꯤꯅꯦ ꯅꯪꯁꯨ ꯏꯁꯩꯥꯏꯒꯨꯝꯕ ꯁꯛꯑꯣ
ꯑꯩꯁꯨ ꯑꯩꯗꯤ ꯖꯒꯣꯏ ꯁꯥꯥꯡꯉꯅꯤ ꯀꯩꯅꯣ
ꯍꯣꯏ ꯊꯥꯛꯑꯣ ꯚꯥꯏ ꯖꯒꯣꯏꯗꯣ ꯁꯥꯔꯒ ꯅꯤꯛꯑꯒ ꯁꯥꯔ ꯁꯥꯔꯣ
ꯅꯦꯛꯑꯒ ꯍꯦꯛꯑꯒ ꯇꯧꯋꯤꯅꯤꯅꯦ
ꯍꯕꯂ ꯍꯥꯏꯗꯒ ꯑꯥ ꯑꯦ ꯀꯩꯅꯣ ꯑꯥ ꯑꯩꯁꯨꯣ ꯀꯩꯅꯣꯗꯣ ꯏꯃꯥꯟꯅꯕꯒ ꯏꯃꯥꯟꯅꯕꯤ ꯑꯃ ꯂꯩꯕꯗꯣ ꯑꯗꯨ ꯃꯣꯏ ꯂꯨꯍꯣꯡꯕ ꯀꯥꯟꯗ ꯂꯥꯛꯀꯦ ꯈꯣꯠꯀꯦ ꯍꯥꯏꯅ ꯍꯥꯏꯌꯦꯅ ꯑꯩꯈꯣꯏꯅ
ꯑꯥ
ꯑꯅꯤꯡꯦ
ꯃꯩ ꯂꯨꯍꯣꯡꯡꯂ꯭ꯔꯅꯤ ꯍꯥꯏꯕ꯭ꯔꯣ
ꯗꯥꯏꯔꯦꯛꯇꯤ ꯍꯥꯏꯔꯤꯕ ꯑꯗꯨꯝ ꯊꯥꯏꯅꯄꯨꯡꯅꯤꯡ ꯌꯥꯝꯅ ꯍꯦꯛꯑꯦ ꯃꯥꯅ ꯑꯗꯨꯝ ꯀꯧꯕꯅꯤ ꯑꯩꯉꯣꯟꯗꯀꯣ
ꯍꯣꯏꯣꯏ ꯅꯍꯥꯟꯗ ꯑ ꯑ ꯀꯩꯅꯣꯝꯗ ꯈꯨꯟꯗ ꯀꯩꯅꯣꯝ ꯇꯧꯕꯅꯦꯕ ꯃꯣꯏꯗꯣ ꯎ ꯋꯥꯠ ꯀ ꯍꯥꯏꯩꯅꯣ ꯀꯩꯅꯣꯝ ꯇꯥꯕꯗ ꯔꯤꯃꯔꯁ ꯍꯥꯏꯒꯦꯔꯥ ꯑꯗꯨꯃꯥꯏꯅ ꯇꯧꯕꯗꯣ ꯑꯗꯨꯃꯥꯏꯅ ꯇꯧꯋꯦꯕ ꯑꯗꯨꯒꯤ ꯋꯥ ꯋꯥ ꯆꯠꯅꯕꯗꯣ ꯃꯣꯏ ꯉꯥꯡꯅꯔꯒ ꯃꯔꯛ ꯃꯔꯛꯇ ꯉꯥꯡꯅꯗꯣ ꯌꯨꯝꯗ ꯃꯣꯏ ꯃꯣꯏ ꯃꯃꯧ ꯑꯣꯏꯖꯔꯒꯦ ꯍꯥꯏꯔꯒ ꯆꯥ ꯄꯨꯔꯛꯑꯒ ꯊꯛꯍꯟꯕꯗꯣ
ꯍꯋꯥ ꯍ ꯐꯥꯏ ꯈꯪꯉ ꯈꯪꯉ
ꯑꯗꯨꯃꯥꯏꯅ ꯇꯧꯔꯅꯤ ꯍꯥꯏꯅꯕꯅꯦꯕ
ꯎꯝ
ꯀꯨꯏꯔꯦꯗ ꯍꯟꯗꯛ ꯅꯠꯇꯦꯕ ꯅꯍꯥꯟ ꯀꯨꯏꯔꯦꯗ
ꯑꯝ
ꯃꯣꯏ ꯑꯅꯤ ꯐꯖꯅ ꯀꯩꯅꯣꯝ ꯇꯧꯕ ꯃꯇꯝꯗ ꯀꯣ
ꯑꯥ
ꯈꯔ ꯇꯣꯛꯑꯒ ꯑꯃꯨꯛ ꯍꯧꯋꯦꯅꯤꯅ ꯑꯗꯨ ꯃꯇꯝꯗꯅꯦꯕ
ꯑꯥ ꯑꯩ ꯏꯃꯥꯟꯅꯕꯤꯗꯨꯗꯣ ꯐꯣꯟ ꯇꯧꯔꯒ ꯅꯣꯡꯃꯗꯤ ꯍꯪꯒꯦ ꯇꯧꯕꯅꯦ
ꯑꯥ
ꯑꯥ ꯏꯃꯥꯟꯅꯕꯤ ꯊꯥꯏꯅꯒꯤ ꯏꯃꯥꯟꯅꯕꯤ ꯑꯃꯅꯁꯨ ꯂꯨꯍꯣꯡꯈ꯭ꯔꯦ ꯍꯥꯏꯌꯦꯦꯅ
ꯑꯥ
ꯑꯗꯨꯒꯤꯁꯨ ꯃꯥꯅ ꯑꯦ ꯀꯧꯔꯛꯀꯦꯣ ꯂꯥꯛꯑꯣ ꯈꯣꯠꯇꯣ ꯀꯌꯥ ꯍꯥꯏꯕꯅꯦ ꯑꯩꯅ ꯏꯃꯥꯟꯅꯕꯤ ꯑꯃ ꯑꯩꯅ ꯈꯔ ꯂꯨꯅ ꯇꯤꯟꯅꯕ ꯏꯃꯥꯟꯅꯕꯤꯗꯣ ꯑꯗꯨꯗ ꯑꯩꯅ ꯍꯥꯏꯕꯤꯕ
ꯑꯣ ꯃꯉꯣꯟꯗꯁꯨ ꯀꯧꯔꯛꯏꯦ ꯍꯥꯏꯕ꯭ꯔꯥ
ꯇꯧꯔꯛ ꯑꯗꯨꯝ ꯍꯣꯏ ꯎ ꯀꯧꯔꯛꯑꯦ ꯍꯥꯏꯌꯦ ꯑꯗꯨ
ꯀꯔꯝ ꯀꯥꯟꯗ ꯂꯨꯍꯣꯡꯒꯅꯤ ꯍꯥꯏꯒꯦ ꯀꯔꯤ ꯊꯥꯗ
ꯊꯥ ꯂꯣꯏꯔꯝꯗꯥꯏꯗꯅꯦꯕꯀꯣ ꯑꯗꯣ ꯎꯝ ꯈꯨꯟꯁꯤꯤ ꯃꯥꯂꯦ ꯑꯗꯨꯀ ꯆꯍꯤꯔꯣꯏꯔꯝꯗꯥꯏꯗ ꯍꯥꯏꯕꯅꯦ
ꯑꯥ
ꯑꯗꯨꯗ ꯏꯃꯥꯟꯅꯕꯤ ꯑꯩꯅ ꯈꯔ ꯂꯤꯅ ꯇꯤꯅꯕꯗꯣ ꯃꯥꯅ ꯆꯠꯂꯨꯨꯔꯦ ꯆꯠꯂꯨꯁꯤ ꯇꯨꯕꯤꯔꯣ ꯀꯥꯏꯅꯗꯣꯄ ꯑꯗꯣ ꯌꯥꯝ ꯅꯣꯡꯅꯤꯡꯉꯦ ꯑꯣꯖꯥꯅꯦꯗ
ꯑꯁ ꯅꯪꯗꯤ ꯃꯣꯏ ꯃꯣꯏ ꯃꯣꯏ ꯂꯨꯍꯣꯡꯕ ꯑꯃꯐꯥꯎ ꯌꯥꯎꯗꯦ ꯅ ꯌꯥꯎꯅ ꯀꯥꯏꯗꯗꯨꯅ
ꯑꯁ ꯍꯣꯏ ꯃꯥꯕꯨꯗꯤ ꯄꯣꯠꯄ ꯄꯤꯗ꯭ꯔꯗꯤ ꯌꯥꯗꯦꯅ ꯅꯠꯇ꯭ꯔꯣ ꯑꯩꯅ ꯅꯨꯃꯤ ꯅꯨꯡꯁꯤꯅ ꯁꯨꯝ ꯇꯤꯟꯅꯕ ꯅꯠꯇꯕꯅꯤꯅ
ꯍꯣꯏ ꯑꯗꯨ ꯑꯣꯏꯔꯁꯨ ꯂꯩꯗꯅ
ꯈꯔ ꯂꯨꯅ ꯇꯤꯟꯅꯕ ꯏꯃꯥꯟꯅꯕꯤ ꯍꯧꯖꯤꯛꯀꯤꯗꯣ ꯃꯥꯗꯤ ꯍꯕꯒ ꯀꯥꯟꯗꯤ ꯍꯥꯏꯔ ꯀꯦꯅꯤꯒ
ꯍꯣꯏꯗ ꯍꯣꯏꯗ
ꯑꯆꯥ ꯅꯪꯁꯨ ꯍꯣꯡꯗꯣꯛꯈ꯭ꯔꯣ ꯆꯠꯅꯤꯡꯈ꯭ꯔꯦ ꯅꯪ ꯍ ꯂꯨ ꯍꯣꯡꯕꯁꯦ ꯌꯥꯎꯅꯤꯡꯈ꯭ꯔꯦ
ꯑꯩ ꯂꯨꯍꯣꯡꯕꯁꯦ ꯀꯥꯏꯅ ꯑꯩꯗꯤ ꯂꯨꯍꯣꯡꯗꯧ ꯃꯥꯥꯟꯅꯤꯕꯣ ꯁꯤꯇꯕꯤ ꯑꯣꯏꯔꯒ ꯐꯝꯃꯒ ꯂꯩꯈ꯭ꯔꯅꯤꯀꯣ
ꯌꯥꯔꯦ ꯍꯣꯡꯗꯣꯛꯑꯣ ꯀꯔꯤ ꯇꯧꯔꯒ ꯂꯩꯒꯦꯔꯣ ꯍꯣꯡꯕꯅ ꯐꯠꯇ꯭ꯔꯣ
ꯑꯁ ꯈꯪꯗꯦꯅꯦ ꯂꯥꯛꯀꯦꯔꯣꯅꯦ ꯑꯩꯅ ꯍꯣꯡ ꯈꯪꯒꯦ ꯍꯥꯏꯔꯤꯅꯤ ꯅꯣꯏꯕꯨꯣ
ꯑꯩ ꯅꯪ ꯍꯣꯡꯕ ꯍꯣꯡꯉꯗꯤꯀꯣ ꯑꯩꯒꯤꯗ ꯑꯩꯅ ꯑꯗꯨꯝ ꯈꯔ ꯈꯨꯠꯇ ꯄꯩꯁꯥꯒꯔꯝꯃꯗꯤ ꯑꯩꯅ ꯇꯤꯀꯦꯠ ꯀꯛꯄ ꯉꯝꯃꯗꯤ ꯊꯣꯛꯀꯦ ꯑꯍꯗꯕꯥ ꯊ ꯑꯗꯨꯖꯤ ꯅꯣꯏꯒꯤ ꯀꯩꯅꯣꯗꯨꯗ ꯍꯥꯏꯕꯤꯌꯣ ꯑꯩ ꯁꯣꯏꯗꯅꯩ ꯌ ꯊꯣꯛꯣꯛꯀꯦ
ꯈꯅꯦ ꯃꯥꯥꯏꯁꯦ ꯑꯩ ꯑꯩꯅꯗꯤ ꯍꯪꯕꯅꯦꯕꯀꯣ ꯀꯃꯥꯏꯅ ꯂꯨꯍꯣꯡꯒꯦ ꯇꯧꯔꯒ ꯑꯗꯣ ꯈꯪꯒꯅꯦ ꯅꯍꯥꯟ ꯍꯥꯏꯅꯕꯗꯣ
ꯑꯥ
ꯑꯗꯨꯗ ꯇꯧꯔꯗꯤ ꯌꯥꯔꯦ ꯑꯇꯣꯞꯄꯗꯤ ꯇꯧꯗ꯭ꯔꯁꯨ ꯌꯥꯗꯦ ꯍꯥꯏꯕ ꯃꯥꯁꯦ ꯀꯩꯅꯣꯝ ꯑ ꯀꯨꯝꯍꯩꯒꯨꯝꯕ ꯑꯃꯁꯦ ꯄꯥꯝꯗꯕ ꯃꯥꯜꯂꯦ
ꯍꯥꯏꯗꯤ ꯈꯪꯅꯕ ꯇꯧꯕ ꯍꯥꯏꯒꯦ ꯀꯔꯤꯏꯔꯣ ꯀꯃꯥꯏꯅ ꯇꯧꯗꯣꯏꯔꯣ
ꯑꯗꯨꯇꯪ ꯂꯩꯔꯦ ꯑꯗꯨꯗꯤ ꯌꯨꯝꯗ ꯄꯨꯔꯛꯑꯅꯤ ꯂꯣꯏꯗ ꯃꯥꯜꯂꯦ ꯈꯪꯗꯦꯗ ꯑꯩꯁꯨ ꯒ꯭ꯌꯥꯟ ꯃꯥꯟ ꯇꯥꯗꯦ ꯑꯩꯁꯨ ꯐꯖꯅ ꯍꯪꯗꯦꯕ ꯑꯩꯁꯨ ꯑꯗꯨꯅ ꯀꯩꯅꯣꯝ ꯐꯖꯅ ꯀꯩꯅꯣꯝ ꯄꯤꯕꯤꯗꯕꯅꯦꯅꯀꯣ ꯑꯩ ꯈꯤꯇꯪ ꯍꯪꯉꯒ ꯇꯣꯛꯑꯦ ꯑꯗꯣ ꯃꯌꯥꯝꯗꯤ ꯍꯪꯗꯦ ꯚ ꯑꯩꯁꯨ ꯍꯟꯗꯛ ꯍꯟꯗꯛ ꯑ ꯇꯧꯔꯅꯤ ꯍꯥꯏꯕꯁꯨ ꯅꯠꯇꯕꯩꯅꯤꯅꯀꯣ ꯑꯗꯨ ꯑꯣꯏꯕꯅꯤꯅ ꯁꯨꯝ ꯋꯥꯔꯤ ꯁꯥꯟꯅꯕꯗꯣ
ꯎꯝ
ꯑꯗꯨꯃꯥꯏꯅ ꯑꯣꯏꯕꯅꯤꯅ ꯑꯩꯁꯨ ꯍꯖꯤꯟꯅꯗꯤ ꯍꯪꯕꯤꯗꯦꯕ ꯑꯗꯨꯒꯤ
ꯑ ꯑꯗꯨꯕꯗꯤ
ꯎꯝ
ꯍꯣꯡ ꯍꯣꯡ ꯆ ꯍꯣꯡ ꯍꯥꯏꯦ ꯍꯣꯡꯉꯨꯅꯦ ꯑꯗꯨꯝ ꯑꯩꯈꯣꯏ ꯈꯨꯂꯣꯝꯗꯁꯨ ꯑꯗꯨꯝ ꯄꯥꯟꯕ ꯑꯗꯨꯝ ꯌꯥꯎꯋꯦꯕꯀꯣ ꯗꯤ ꯐꯖꯅ ꯍꯣꯡꯒꯦ ꯇꯧꯋꯦꯕ ꯈꯨ ꯈꯨꯟꯒꯤ ꯃꯤꯒꯨꯝꯕꯒꯨꯝꯕ ꯀꯔꯤꯒꯨꯝꯕ ꯌꯥꯝ ꯆꯠꯂꯒ ꯀꯣ
ꯍꯣꯏ ꯉꯁꯥꯏ ꯑꯩ ꯀꯣꯜ ꯇꯧꯔꯛꯑꯦ ꯍꯥꯏꯕ ꯅꯨꯄꯤꯗꯣ ꯃꯣꯏ ꯃꯆꯦꯁꯨ
ꯑ
ꯑ ꯀꯩꯅꯣꯝ ꯂꯣꯝꯗ ꯁꯥꯎꯠ ꯂꯣꯝꯗꯀꯣ
ꯎꯝ
ꯑꯗꯨꯗꯣ ꯍꯣꯡꯕ ꯑꯗꯣ ꯍꯟꯗꯛ ꯍꯟꯗꯛ ꯑ ꯍꯟꯗꯛꯅ ꯋꯥ ꯂꯣꯏꯁꯤꯟꯕꯅꯦ ꯍꯥꯏꯕꯀꯣ ꯃꯣꯏꯗꯣ ꯍꯣꯏ ꯃꯃꯥ ꯃꯄꯥꯁꯨ ꯌꯥꯗꯕꯤ ꯃꯥꯗꯣ ꯆꯦꯟꯕ ꯃꯥꯜꯂꯦꯕ ꯑꯗꯨꯒꯤ ꯃꯥꯏ ꯃꯒꯤ ꯅꯨꯄꯥꯗꯣ ꯃꯄꯥꯟ ꯂꯝꯗ ꯂꯩꯈ꯭ꯔꯕ ꯑꯗꯨꯒꯤ ꯃꯣꯏꯗꯣ ꯑꯗꯨ ꯅꯨꯄꯤꯁꯨ ꯑꯃꯨꯛ ꯆꯠꯈ꯭ꯔꯕ ꯃꯥꯜꯂꯦ ꯃꯄꯥꯟꯂꯣꯝꯗ ꯂꯨꯍꯣꯡꯉꯦꯗꯅ ꯏꯆ ꯆꯩꯔꯛꯏꯗꯅ ꯃꯣꯏꯔꯣꯝꯗ ꯂꯨꯍꯣꯡꯈ꯭ꯔꯦꯗꯅ ꯑꯗꯨꯒ ꯑꯃꯨ ꯑ ꯅꯨꯄꯤꯒꯤꯔꯣꯝꯗꯗꯤ ꯇꯞꯅ ꯍꯥꯏꯅꯕ ꯑꯃꯨꯛ
ꯑꯣ ꯑꯣ
ꯕꯣꯛ ꯃꯀꯨꯕꯣꯛꯗꯤ ꯌꯥꯝ ꯅꯨꯡꯁꯤꯕ ꯃꯥꯜꯂꯦ ꯅꯨꯄꯤꯗꯁꯨ ꯑꯗꯨ ꯑꯣꯏꯕꯒꯤ ꯇꯧꯏꯕ ꯗꯨ
ꯅꯪꯒꯤꯁꯨ ꯅꯨꯡꯁꯤꯕꯤꯒꯅꯤꯗ ꯀꯔꯤꯔꯣ
ꯍꯪꯉꯅꯦ ꯑꯩꯈꯣꯏꯕꯨꯗꯤ ꯋꯥꯠꯂꯤꯗ ꯅꯝꯃꯦ ꯌꯥꯝ ꯋꯥꯠꯂꯤꯗꯅ ꯍꯣꯏ ꯃꯣꯏꯗꯤ ꯄꯨꯔꯛꯈ꯭ꯔꯣ ꯄꯨꯔꯛꯈ꯭ꯔꯣꯒ ꯍꯥꯏꯌꯦꯦ ꯍꯥꯏꯕꯀꯣ ꯑꯩꯗꯤ ꯈꯪꯗꯦ
ꯈꯥꯡꯗ꯭ꯔꯦꯒ
ꯑꯗꯨꯗꯤ ꯑꯉꯥꯡꯁꯨ ꯑꯣꯏꯔꯤ ꯑꯗꯨꯒ ꯑꯣꯏꯔꯤ ꯃꯥꯗꯣ ꯃꯣꯏꯗꯣ ꯃꯇꯣꯝꯇ ꯑꯣꯏꯕꯅꯤꯅ ꯃꯣꯏꯅ ꯉꯟꯅ ꯄꯥꯝꯕ ꯑꯣꯏꯔꯝꯒꯅꯦꯕ ꯈꯪꯗꯦꯅ
ꯑꯣ ꯉꯟꯅ ꯀꯩꯅꯣ ꯇꯧꯕꯗꯣ
ꯍꯣꯏ ꯃꯇꯣꯝꯇ ꯑꯣꯏꯈ꯭ꯔꯕꯅꯤꯅ ꯃꯣꯏ ꯑꯅꯤꯃꯛꯇꯪ ꯂꯩꯈꯦꯗꯨꯅ ꯃꯃꯥꯡꯝꯕ ꯇꯥꯡ ꯃꯥꯁꯨ ꯊꯕꯛ ꯆꯠꯂꯅꯤ ꯃꯣꯏ ꯕꯥꯁꯨ ꯊꯕꯛ ꯆꯠꯂꯕ ꯑꯗꯨꯒꯤ ꯃꯣꯏꯃꯇꯪ ꯂꯩꯍꯧꯕꯗꯣ ꯃꯣꯏꯃꯥꯗꯣ ꯄꯔꯄꯗꯣ ꯄꯥꯝꯈ꯭ꯔꯕ ꯃꯥꯜꯂꯦ
ꯍꯣꯏ ꯑꯗꯨꯕꯨꯗꯤꯀꯣ
ꯍꯣꯏ ꯑꯗꯨ ꯑꯣꯏꯕꯗꯤ ꯌꯨꯝꯁꯨ ꯁꯦꯝꯕ ꯂꯣꯏꯈꯕ꯭ꯔꯥ ꯃꯣꯏꯗꯣ
ꯑꯣ
ꯍꯣꯏ ꯃꯊꯪꯗꯤ ꯁꯦꯝ ꯈꯛꯇꯦꯀꯣ ꯃꯣꯏ ꯃꯤ ꯌꯥꯝꯗꯕꯅꯤꯅꯀꯣ ꯒ꯭ꯔꯥꯎꯟ ꯐ꯭ꯂꯣꯔꯇꯪ ꯑꯣꯏꯁꯨ ꯃꯣꯏꯗꯤ ꯆꯞ ꯆꯥꯔꯦꯕ ꯑꯗꯨꯒꯤ ꯁꯦꯝꯕ ꯂꯣꯏꯈ꯭ꯔꯕꯅꯤꯅ ꯄꯨꯔꯛꯈ꯭ꯔꯣ ꯄꯨꯔꯛꯈ꯭ꯔꯣ ꯀꯍꯥꯏꯅꯤ ꯂꯅꯤꯁꯦ
ꯑꯗꯨꯗꯤ ꯅꯣꯏꯒꯤ ꯄꯨꯟꯁꯤꯁꯦ ꯅꯨꯡꯉꯥꯏꯕꯈꯛ ꯅꯨꯡꯉꯥꯏꯅꯤꯉꯥꯏ ꯈꯔ ꯉꯥꯏꯔꯦꯅꯦ ꯑꯇꯣꯞꯄ ꯊꯕꯛ ꯂꯩꯇ꯭ꯔꯦꯅꯦ
ꯑꯦꯁ ꯑꯣꯟ ꯋꯔꯤꯗꯤ ꯇꯥꯅꯤꯡꯅꯦ
ꯅꯠꯇ꯭ꯔꯣ ꯊꯕꯛ ꯑꯇꯧꯕ ꯂꯩꯇ꯭ꯔꯦꯅꯦ ꯅꯨꯡꯉꯥꯏ ꯁꯦ ꯄꯨꯟꯁꯤꯗ ꯅꯨꯡꯉꯥꯏꯕ ꯍꯥꯏꯕꯁꯦ ꯁꯤ ꯑꯣꯏꯔꯛꯑꯅꯤꯅꯦ
ꯈꯪꯗ꯭ꯔꯦ ꯈꯪꯗ꯭ꯔꯦ
ꯑꯩꯗꯤ ꯍꯧꯖꯤꯛꯀꯤ ꯂꯥꯏꯞ ꯏꯁꯇꯥꯏꯜꯁꯦ ꯄꯥꯝꯈ꯭ꯔꯦ ꯐꯝꯃꯒ ꯆꯥꯔꯒ ꯇꯨꯝꯃꯒ ꯍꯧꯒꯠꯂꯒ ꯄꯨꯟꯁꯤꯁꯦ ꯑꯗꯨꯝ ꯑꯣꯏꯅꯤ
ꯍꯣꯏꯅ ꯅꯨꯄꯥ ꯑꯐꯕ ꯈꯔ ꯊꯤꯔ ꯀꯣꯛ ꯐꯥꯔꯣꯏꯗꯅ ꯑꯗꯨꯅ ꯐꯔꯦ
ꯑꯗꯨꯁꯨ ꯂꯩꯇꯦ ꯑꯩ ꯊꯥꯏꯅ ꯏꯃꯥꯟꯅꯕ ꯑꯃ ꯁꯤꯕꯥꯏ ꯑꯣꯏꯕ ꯑꯃ ꯍꯥꯏꯕꯗꯣ
ꯑꯥ
ꯃꯥꯁꯨ ꯍꯧꯖꯤꯛꯀꯥꯟꯁꯤꯀꯣ ꯑꯗꯨꯝ ꯇꯧꯔꯛꯄꯒꯨꯝꯕ ꯑꯦꯁ ꯌꯥꯝ ꯇꯧꯔꯛꯄꯅꯦ ꯃꯣꯏꯁꯦ ꯑꯗꯨꯝ ꯃꯤ ꯄꯨꯟ ꯄꯨꯜꯂꯒ ꯂꯩꯕꯗꯣ ꯈꯪꯕ꯭ꯔꯥ ꯃꯣꯏꯒꯤ ꯊꯛꯆꯤꯟ ꯆꯠꯆꯤꯟꯕ ꯑꯗꯨꯃꯥꯏꯅꯒꯨꯝꯕ ꯀꯔꯤ ꯀꯔꯤꯀꯣ ꯑ
ꯑꯗꯨꯝ ꯇꯧꯔꯛꯄ꯭ꯔꯥ
ꯍꯣꯏ ꯃꯥꯒꯤꯗꯤ ꯊꯔꯝꯒꯅꯤ ꯈꯪꯗꯦ ꯒ꯭ꯌꯥꯟ ꯇ ꯇꯥꯗꯦ ꯑꯩ ꯐꯣꯟꯁꯨ ꯄꯥꯛ ꯇꯧꯗ꯭ꯔꯦ ꯍ
ꯑ ꯍꯪ꯭ꯔꯦꯗ
ꯃꯥꯁꯀꯨꯝꯕ ꯅꯛꯄꯒꯤ ꯋꯥꯈꯜ ꯅꯨꯡꯉꯥꯏꯔꯀꯥꯟꯗ ꯑꯗꯨꯒꯨꯝꯕ
ꯑꯁ ꯁꯦꯔꯥꯟ ꯇꯨꯔꯥꯟ ꯇꯧꯔꯛꯄꯗꯣ ꯄꯥꯝꯗꯩ ꯍꯥꯏꯕꯔꯣ
ꯍꯣꯏ ꯄꯨꯟꯁꯤꯁꯦ ꯅꯨꯡꯉꯥꯏꯅ ꯂꯩꯔꯤ
ꯎ ꯍ
ꯌꯥꯝ ꯅꯨꯡꯉꯥꯏꯕ ꯄꯨꯟꯁꯤꯅꯤ
ꯍꯣꯏꯗ ꯍꯣꯏꯗ ꯅꯨꯡꯉꯥꯏꯊꯣꯑꯣꯗꯥ
ꯍꯣꯏ ꯑꯩ ꯅꯨꯡꯉꯥꯏ ꯑꯗꯨꯝ ꯅꯨꯡꯉꯥꯏꯊꯣꯛꯑꯒ ꯂꯩꯕꯅꯦ
ꯍꯌꯦ ꯍꯌꯦꯡꯋꯥꯏ ꯂꯨꯍꯣꯡꯈ꯭ꯔꯀꯥꯟꯗ ꯑꯗꯨꯒꯨꯝꯕ ꯄꯨꯟꯁꯤꯗ ꯐꯪꯉꯔꯣꯏꯅꯦ
ꯑꯁꯦꯡꯡꯕꯒꯣ
ꯍꯣꯏ ꯃꯤ ꯌꯨꯝꯗ ꯆꯠꯂꯗꯤ ꯉꯟꯅ ꯍꯧꯒꯠꯄ ꯉꯟꯅ ꯆꯥꯛ ꯊꯣꯡꯕ ꯂꯩꯗꯅ ꯑꯗꯨꯗ ꯑꯣꯏꯔꯁꯨ ꯆꯠꯅꯤꯡ ꯆꯠꯅꯤꯡ ꯃꯐꯝꯗ ꯆꯠꯄ ꯑꯗꯨꯣ ꯐꯪꯉꯔꯣꯏꯗꯅ ꯍꯣꯏ ꯆꯥꯛ ꯍꯧꯒꯠꯂꯒ ꯆꯥꯛ ꯌꯦꯟꯖꯥꯡ ꯊꯣꯡꯕ ꯑꯗꯨꯒꯨꯝꯕꯗꯤꯗꯤ ꯍꯣꯏ ꯑꯗꯨꯕꯨꯗꯤ ꯆꯠꯅꯕꯒꯤ ꯑꯣꯏꯅ ꯑꯗꯨꯝ ꯇꯧ ꯍꯅꯤꯀꯣ ꯑꯗꯨꯕꯨꯗꯤ ꯀꯥꯏꯗ꯭ꯔꯦꯅꯦ ꯑꯗꯣ ꯏꯃꯥꯟꯅꯕꯤ ꯄꯨꯟꯒꯦ ꯂꯩꯁꯥꯕꯤ ꯑꯣꯏꯕꯅꯤꯅ